ꯎꯇꯤꯒ ꯈꯦꯆꯤꯒ ꯆꯔꯦ ꯅꯪꯗꯤ
ꯑꯩꯔꯣ ꯍꯥꯏꯖꯦ ꯍꯥꯋꯥꯏ ꯁꯣꯛꯅꯦ
ꯊꯣꯡꯉꯦ
ꯍꯋꯥꯏ ꯍꯋꯥꯏ ꯑꯃ ꯀꯥꯝꯖꯜꯂꯦ ꯌꯦꯔꯨꯝ ꯑꯃ ꯐꯨꯠꯆꯜꯂꯦ ꯃꯣꯔꯣꯛ ꯑꯃ ꯃꯦꯠꯂꯦ
ꯑ
ꯍꯣꯔꯦꯟ ꯅꯣꯏ ꯋꯥꯛꯀꯤꯡ ꯊꯣꯛꯀꯗ꯭ꯔꯣ
ꯋꯥꯛꯀꯤꯡꯁꯦ ꯈꯪꯗꯦ ꯅꯪ ꯂꯥꯛꯀꯗ꯭ꯔꯣ
ꯑꯩ ꯉꯔꯥꯡ ꯁꯥꯀꯜ ꯁꯦꯝꯃꯨꯔꯦ ꯂꯥꯛꯑꯅꯤ ꯅꯍꯥꯟꯈꯩꯁꯨ ꯂꯥꯛ ꯌꯥꯕꯅꯤꯗꯥ ꯁꯥꯀꯜꯗꯣ ꯁꯦꯝꯃꯨꯔꯒꯅꯦ ꯌꯥꯗ꯭ꯔꯕ ꯑꯗꯨꯒꯤ
ꯎꯝ ꯀꯔꯤ ꯍꯋꯥꯏ ꯆꯥꯏꯅꯣ
ꯍꯋꯥꯏ ꯀꯩꯅꯣꯅꯦ ꯀꯥꯡꯇꯛꯅꯤꯗ
ꯑꯣ
ꯁꯤꯡꯖꯨ ꯆꯥꯕꯩ ꯑꯃꯨꯛ ꯍꯥꯏꯅꯔꯝꯅꯤ ꯃꯣꯏ
ꯁꯤꯡꯖꯨ ꯀꯅꯥ ꯀꯅꯥ ꯂꯩꯕ
ꯑꯗꯨꯝ ꯅꯍꯥꯟꯒꯤꯗꯣ
ꯑꯗꯨꯝ ꯉꯍꯥꯟ ꯍꯥꯏꯁꯦ ꯀꯅꯥ ꯀꯅꯥꯅꯣ ꯃꯣꯏ ꯉꯥ ꯑꯥ ꯆꯠꯂꯨꯕ ꯀꯥꯡꯒꯨꯗꯨꯔꯕ ꯆꯤꯡ ꯆꯠꯂꯨꯗꯣ
ꯑꯥꯎ ꯆꯤꯡ ꯆꯠꯄ ꯑꯩꯉꯣꯟꯗ ꯇꯣꯡꯕꯗꯣ ꯑꯗꯨꯒ ꯑꯗꯨꯝ ꯍꯥꯏꯅꯕꯗꯤ ꯃꯣꯔꯣꯛ ꯁꯥꯗꯕꯤ ꯇꯪ ꯆꯥꯁꯤꯅ
ꯃꯣꯔꯣꯛꯇꯤ ꯑꯗꯨꯝ ꯁꯥꯈ꯭ꯔꯅꯤꯅꯦ
ꯁꯥꯎꯔꯦ ꯁꯥꯥꯎꯔꯦ
ꯃꯣꯔꯣꯛ ꯑꯣꯡꯕꯤ ꯑꯃ ꯌꯥꯎꯕꯅꯤꯅ
ꯑꯗꯨ ꯃꯥ ꯃꯁꯥꯅꯁꯨ ꯍꯥꯏꯔꯛꯑꯕꯅꯦ ꯃꯨ ꯃꯣꯔꯣꯛ ꯁꯥꯍꯟꯗꯕꯤꯗ ꯐꯖꯅ ꯆꯥꯁꯦꯅ ꯍꯩꯕꯤ ꯃꯥꯅꯥ ꯇꯧꯔꯒꯑꯅ
ꯌꯥꯈ꯭ꯔꯦ ꯌꯥꯈ꯭ꯔꯦ ꯑꯩ ꯊꯥꯖꯗ꯭ꯔꯦ ꯃꯥ ꯌꯥꯝ ꯍꯥꯏꯈ꯭ꯔꯕꯅꯤ ꯑꯗꯨꯝ ꯁꯥꯈ꯭ꯔꯦꯅꯦ
ꯒꯌ꯭ꯥꯟ ꯇꯥꯟꯅꯀꯣ ꯀꯥꯝꯗꯕꯤꯗ ꯐꯖꯅ ꯆꯉꯥꯡ ꯑꯃ ꯇꯧꯔꯦ ꯀꯥꯏꯅ ꯕꯣꯔꯥꯒ ꯑꯗꯨ ꯑꯗꯣꯅꯦ ꯃꯦꯟꯐꯤꯠ ꯅꯨꯃꯤꯠꯇ ꯆꯥꯔꯁꯨ ꯌꯥꯏ ꯀꯩꯅꯣ
ꯃꯣꯏ ꯗꯦꯠ ꯗꯦꯠ ꯀꯌꯥꯗꯅꯣ ꯑꯗꯨ
ꯃꯦꯟꯐꯤꯠ ꯁꯤꯛꯁ ꯁꯚꯦꯟ
ꯁꯤꯛꯁ ꯁꯚꯦꯟ ꯑꯥꯏꯠ ꯑꯍꯨꯝꯅꯤ
ꯍꯥ ꯑꯃꯅꯤ ꯑꯗꯨꯒ ꯁꯤꯛꯁ ꯇꯨꯕꯨꯗꯤ ꯀꯩꯝꯇ ꯇꯧꯔꯣꯏꯕꯀꯣ
ꯎꯝ
ꯁꯕꯦꯟꯗꯅ ꯀꯣꯁꯄ꯭ꯂꯦꯒ ꯏꯁꯩꯒ ꯇꯧꯗꯣꯏ ꯑꯣꯏꯔꯝꯃꯅꯤ ꯑꯗꯒꯤ ꯑꯥꯏꯠ ꯇꯅ ꯀꯩꯅꯣꯒ ꯃꯣꯏꯒꯤ ꯃꯤꯁ ꯊꯣꯛꯄꯗꯨꯒ ꯏꯁꯩꯒ ꯑꯃꯨꯛꯀ
ꯎꯝ ꯑꯗꯨꯗ ꯆꯥꯁꯦ ꯍꯥꯏꯔꯕ
ꯑꯗꯨ ꯆꯥꯔꯁꯨ ꯌꯥꯏ ꯀꯩꯅꯣ ꯑꯗꯩ ꯃꯣꯏ ꯑꯃꯨꯛ ꯐꯩꯗꯤꯡꯒꯥꯗ ꯑꯃꯨꯛ ꯆꯠꯄ ꯀꯥꯏ ꯃꯨꯛ ꯍꯥꯏꯅꯔꯤꯕꯅꯤ
ꯑꯗꯨꯅ ꯀꯔꯝ ꯀꯥꯟ ꯆꯠꯇꯩꯕ
ꯈꯪꯗꯦ ꯑꯗꯨꯁꯨ ꯀꯩꯅꯣꯅ ꯍꯥꯏꯕꯅꯤ ꯃꯨ ꯃꯣꯔꯣꯛꯅ ꯍꯥꯏꯕꯅꯤ
ꯅꯣꯏ ꯕꯦꯕꯤ ꯌꯥꯕꯔꯣ
ꯍꯥ
ꯅꯣꯏ ꯕꯦꯕꯤ ꯌꯥꯎꯕ꯭ꯔꯣ
ꯌꯥꯎꯗꯦꯗꯥ ꯅ ꯅꯪꯒꯤ ꯌꯥꯎꯍꯟꯒꯦ ꯇꯧꯋꯤꯔ
ꯅꯠꯇꯦ ꯌꯥꯎ ꯍꯜꯂꯣꯏꯗꯥ
ꯑ ꯅꯪ ꯅꯪ ꯌꯥꯎꯍꯟꯅꯤꯡꯉꯗꯤ ꯑꯩꯁꯨ ꯑꯗꯨꯨꯝ ꯌꯥꯎꯍꯜꯂꯒꯦ ꯍꯥꯏ ꯇꯧꯅꯤ
ꯌꯥꯎꯍꯟꯂꯨ ꯀꯩꯅꯣ ꯅꯣꯏꯗꯨꯗꯤ
ꯀꯩꯗꯧꯗꯣꯏꯅꯣꯗꯥ ꯑꯩ ꯁꯨꯝ ꯀꯩꯅꯣꯒꯤ ꯗꯨꯝ ꯌꯥꯝꯅ ꯀꯟꯅ ꯌꯥꯎꯔꯁꯨ ꯅꯨꯡꯉꯥꯏꯔꯣꯏ
ꯗꯔꯀꯥꯔ ꯇꯥꯗꯦꯃꯤ ꯑꯗꯨꯒꯤꯗꯤ ꯑꯣꯏ ꯑꯣꯏ
ꯈꯣꯏ ꯕꯦꯕꯤꯒꯤ꫰ꯉꯁꯤ ꯏꯟꯗꯔꯐꯤꯎ ꯆꯠꯈꯤꯝꯅꯤ
ꯎ
ꯑꯪꯒꯜꯋꯥꯗꯤ ꯋꯥ ꯀꯩꯝ ꯇꯧꯗꯦ ꯁꯨꯝ ꯁꯤꯟꯃꯥ ꯁꯨꯝ ꯌꯦꯡꯉꯝꯕꯅꯦ ꯑꯗꯩ ꯀꯅꯥ ꯀꯅꯥꯝ ꯐꯣꯟ ꯇꯧꯕ ꯌꯥꯕ ꯂꯩꯌꯦ ꯄꯤꯔꯝꯃꯅꯤ
ꯎꯝ ꯃꯤꯅꯠꯁꯤ ꯈꯔ ꯀꯨꯏꯅ ꯁꯥꯁꯤꯅꯦꯀꯣ
ꯌꯥꯏ ꯌꯥꯏ ꯆꯏ
ꯑꯣ ꯀꯔꯝ ꯀꯔꯝ ꯄꯥꯜꯂꯤꯒꯦ ꯇꯥꯎꯕꯣ
ꯈꯪꯗ꯭ꯔꯁꯨ ꯃꯥꯕꯨ ꯀꯩꯅꯁꯨꯨꯝ ꯌꯦꯡꯉꯒ ꯂꯩꯌꯨ ꯅꯥꯕ
ꯑꯁ ꯅꯨꯡꯉꯥꯏꯈ꯭ꯔꯦꯅꯦ ꯑꯗꯨꯗꯤ
ꯑ ꯀꯊ ꯀꯥꯟꯇ ꯌꯥꯔ ꯑꯣꯏꯃ
ꯂꯥꯐꯁꯇꯥꯏꯜꯗꯣ ꯌꯥꯗ꯭ꯔꯦ ꯔꯤꯜꯁ ꯈꯔ ꯌꯦꯡꯀꯣ ꯔꯤꯜꯁꯀꯨꯝꯕ ꯈꯔ ꯌꯦꯡꯉꯅꯤ
ꯎꯝ
ꯑꯗꯨꯗ ꯈꯔ ꯐꯖꯅ ꯁꯥꯡꯅ ꯁꯥꯕ ꯌꯥꯕ ꯑꯃꯁꯦ ꯁꯤꯃꯒꯤ ꯋꯥꯔꯤ ꯑꯃ ꯇꯜꯂꯦ ꯄꯤꯔꯣꯁꯦ
ꯎꯝ ꯕꯣꯜ ꯕꯣꯜ ꯌꯦꯡꯀꯗ꯭ꯔꯣ ꯍꯣꯔꯦꯟ
ꯍꯣꯔꯦꯟ ꯌꯦꯡꯅꯤ ꯀꯩꯅꯣ ꯑꯩ ꯍꯣꯔꯦꯟ ꯀꯅꯥ ꯀꯅꯥ ꯂꯩꯌꯦꯗꯤ ꯈꯪꯗꯤꯌꯦ
ꯈꯪꯗꯦꯅꯦ
ꯍꯣꯏ ꯏꯁꯄꯦꯟ ꯏꯁꯄꯦꯟ ꯂꯩꯕ꯭ꯔꯣ
ꯂꯩꯔꯝꯗꯧ ꯃꯥꯂꯦ
ꯑꯝꯇꯌꯦꯡꯒꯦ ꯍꯣꯔꯦꯟ ꯑꯩ ꯄꯨꯡ ꯑꯔꯖꯦꯟꯇꯤꯅꯥꯗꯤ ꯗꯦꯠ ꯐꯣꯔꯗ
ꯗꯦꯠ ꯐꯣꯔꯒꯤ ꯑꯍꯨꯝ ꯃꯈꯥꯏ ꯏꯪꯂꯟꯒ ꯀꯩꯒ
ꯏꯪꯂꯦꯟꯒ ꯀꯣꯡꯒꯣꯒ ꯏꯗꯤꯌꯥꯔ ꯀꯣꯡꯒꯣꯒ
ꯑꯣ ꯅꯣꯏ ꯀꯤꯄꯔ ꯑꯍꯩꯕꯗꯨ
ꯑꯣꯀꯦ ꯅꯠꯇꯦꯍꯦ
ꯄ꯭ꯔꯤꯛꯀꯤꯠꯄꯔ ꯑꯍꯩꯕ ꯌꯥꯎꯕꯗꯣ ꯀꯔꯤ ꯂꯝꯒꯤꯅꯣ ꯃꯥ ꯆꯍꯤ ꯅꯤꯐꯨ ꯁꯨꯕꯗꯣ ꯗ꯭ꯔꯥꯏꯚꯔꯗꯣ
ꯀ ꯀꯦ ꯄꯦ ꯕꯔꯗꯦ ꯀꯩꯅꯣ ꯍꯥꯔꯖꯦꯟꯇꯤꯅꯥꯒ ꯁꯥꯟꯅꯕꯗꯣ
ꯑꯗꯨ ꯂꯩꯍꯧꯔꯕꯣ
ꯂꯩꯍꯧꯗꯤꯌꯦ ꯑꯩ ꯍꯧꯖꯦꯟꯇꯤꯅꯥꯒ ꯗꯦꯠ ꯐꯣꯔꯗ ꯁꯥꯟꯅꯗꯣꯏꯅꯦ
ꯑꯣ ꯗꯦꯠ ꯐꯣꯔꯗ ꯑꯣ ꯈꯔ ꯇꯧꯗꯣꯔꯤꯅꯦ ꯑꯗꯨꯗꯤ
ꯇꯧꯕ ꯍꯥꯏꯁꯦ ꯈꯪꯗꯣꯏꯗ ꯃꯣꯏꯒꯤ ꯕꯦꯛꯇꯣꯒ ꯍꯧꯖꯦꯟꯇꯤꯅ ꯑꯩꯗꯤ ꯌꯥꯝ ꯄꯣꯠꯇꯔ ꯃꯥꯜꯂꯦ
ꯍꯣꯏ ꯑꯗꯨꯒꯤ ꯂꯝꯗꯣ ꯕꯦꯛꯁꯨ ꯂꯤꯡꯉꯦꯕ ꯀꯤꯞꯄꯔꯁꯨ ꯌꯥꯏꯑꯕ
ꯑꯗꯨꯅꯦ ꯑꯗꯨꯅꯦ ꯑꯗꯨꯗ ꯆꯟꯕ ꯍꯥꯏꯗꯣ ꯋꯥꯗꯣꯏꯅꯦꯕ
ꯑꯁꯅꯥꯕ ꯗꯥꯎ ꯌꯥꯗꯗꯗꯅ ꯑꯥꯔꯖꯦꯟꯇꯤꯅꯥ ꯂꯩꯍꯧꯔꯗꯤ ꯐꯖꯔꯣꯏꯅ ꯑꯗꯨ ꯑꯗꯨꯏ ꯃꯈꯨꯠꯇ ꯂꯩꯍꯧꯔꯗꯤ ꯑꯁ ꯄꯣꯔꯇꯨꯒꯜ ꯀꯥꯡꯕꯨꯅ ꯁꯤꯊꯒꯗꯕꯕꯁꯤ
ꯑꯩ ꯃꯣꯏ ꯁꯤꯙꯕ ꯍꯥꯏꯖꯦ ꯃꯥꯋꯥ ꯂꯧꯗꯦꯗ ꯑꯩꯁꯦ ꯑꯩꯈꯣꯏ ꯁꯨꯝ ꯍꯥꯏꯗꯤ ꯃꯃꯥꯡꯗꯁꯨ ꯀꯥꯕꯅꯤ ꯍꯟꯗꯛꯀꯤꯁꯨ ꯊꯥꯡꯅ ꯊꯥꯡꯅ ꯀꯥꯕꯗꯨꯗꯤ ꯀꯣꯛꯇꯕꯗꯤ ꯀꯩꯁꯨ ꯊꯥꯖꯗꯦꯕꯀꯣ
ꯎꯝ
ꯑꯗꯣ ꯑꯩ ꯅꯍꯥꯟ ꯍꯥꯏꯕꯗ ꯑꯗꯨ ꯆꯨꯃꯝꯅꯤꯗ ꯏꯁꯄꯦꯟꯒ ꯅꯣꯒꯤ ꯏꯁꯄꯦꯟ ꯍꯥꯏꯌꯦ ꯖꯄꯥꯟꯒ ꯕ꯭ꯔꯥꯖꯤꯜꯒꯗꯤ ꯇꯨ ꯋꯥꯅꯦ ꯆꯞ ꯆꯥ ꯍꯥꯏꯔꯝꯃꯅꯤ ꯅꯪꯉꯣꯟꯗ
ꯀꯥꯁꯟꯈꯤ ꯅꯥꯕ ꯂꯥꯁꯇꯗꯤ ꯗꯥꯎꯗꯤ ꯑꯗꯨꯁꯨ ꯍꯥꯏꯗꯤꯕꯨ ꯑꯩꯗꯤ ꯃꯥꯅꯦ ꯑꯩꯗꯤ ꯑꯍꯥꯟꯕꯒꯤ ꯕ꯭ꯔꯥꯖꯤꯜꯅ ꯒꯣꯜ ꯍꯟꯗꯣꯛꯇ꯭ꯔꯤ ꯐꯥꯎꯗꯤꯕꯣ ꯑꯁ ꯁꯣꯔ ꯍꯣꯟꯗꯕꯤꯗꯅ ꯌꯦꯡꯉꯤꯁꯤꯅ ꯑꯃ ꯍꯟꯗꯣꯛꯄꯗꯤ ꯈꯔ ꯒ꯭ꯌꯥꯟ ꯇꯥꯔꯛꯄꯅꯤꯅ
ꯑꯗꯨꯒ ꯈ꯭ꯋꯥꯏ ꯊꯥꯖꯗꯕ ꯎ ꯅꯦꯗꯔꯂꯦꯟꯒ ꯀꯩꯅꯣꯒꯨꯝꯕ ꯂꯩꯍꯧꯕꯗꯨꯅꯦ ꯄꯣꯏ ꯄꯦꯅꯥꯜꯇꯤꯗ
ꯎꯝ ꯂꯩꯍꯧꯔꯦꯀꯣ ꯑꯥ ꯄꯦꯅꯥꯜꯇꯤꯗ
ꯄꯦꯅꯥꯜꯇꯤꯗ ꯃꯣꯏꯅꯤꯅꯦ
ꯄꯦꯅꯥꯜꯇꯤꯗꯤ ꯃꯣꯏ ꯑꯗꯨꯒꯤ ꯉꯔꯥꯡꯒꯤ ꯄꯦꯅꯥꯜꯇꯤꯗꯣ ꯂꯝ ꯑꯅꯤꯃꯛ ꯄꯦꯅꯥꯜꯇꯤ ꯌꯥꯝ ꯁꯣꯏꯗ
ꯃꯁꯛꯁꯦ ꯏꯁ ꯑꯗꯣ ꯀꯩꯅꯣ ꯑꯃꯗꯤ ꯑꯗꯨꯝ ꯑꯗꯨꯅꯦ ꯁ꯭ꯋꯄꯔꯅ ꯐꯥꯕ ꯅꯠꯇꯕ ꯅꯥꯀꯟꯗ ꯁꯣꯏꯕꯗꯣ ꯃꯌꯥꯝ ꯌꯥꯎꯋꯦꯕ
ꯑꯗꯩꯗꯤ ꯅꯨꯄꯥ ꯃꯣꯏꯒꯤ ꯃꯣꯔꯣꯛꯀꯣꯒꯤ ꯅꯨꯄꯥ ꯕꯦꯛ ꯂꯩꯕ ꯀꯩꯕ ꯄꯦꯖꯤ ꯄꯦꯖꯤꯗꯤ ꯁꯥꯟꯅꯕꯗꯣ ꯍꯥꯛꯀꯤꯃꯤ ꯐꯥꯎꯕ ꯁꯣꯏꯔꯤꯗꯨꯅꯤ
ꯎꯝ
ꯑꯗꯨꯅꯦ ꯑꯁ ꯖꯔꯃꯅꯤ ꯂꯩꯍꯧꯕꯗꯣ ꯅꯨꯡꯉꯥꯏꯇꯦ
ꯑꯗꯨꯅꯤꯅꯦ ꯖꯔꯃꯅꯤꯗꯣ
ꯑꯍꯥꯟꯕ ꯁꯥꯟꯅꯕꯗꯗꯤ ꯇꯌꯦꯀꯗ ꯅꯩꯔꯒ ꯂꯩꯍꯧꯋꯤ ꯎꯄꯥꯏ ꯂꯩꯇꯦ
ꯇꯣꯅꯤ ꯀ꯭ꯔꯨꯁ ꯍꯥꯏ ꯍꯣꯖꯤꯦꯜꯒꯨꯝꯕ ꯌꯥꯎꯔꯤꯀꯥꯟꯗ ꯄ꯭ꯂꯦ ꯌꯥꯝ ꯐꯖꯩꯑꯕ ꯃꯣꯏ ꯃꯤꯠꯁꯦ ꯑ ꯍꯧꯖꯤꯛꯀꯥꯟꯗꯤ ꯍꯣꯏ ꯑꯗꯨꯝ ꯐꯖ ꯇꯥꯁꯨ ꯌꯥꯝ ꯀꯟꯅ ꯌꯧꯗꯦꯕ
ꯌꯩꯗꯦꯗ ꯑꯩ ꯉꯁꯥꯏ ꯔꯤꯜꯁꯇ ꯊꯦꯡꯅꯔꯝꯃꯦ ꯃꯣꯏ ꯖꯔꯝꯅꯤ ꯂꯩꯍꯧꯔꯤꯁꯦ ꯑꯃ ꯑꯣꯖꯤꯜ ꯌꯥꯏ ꯌꯥꯎꯗꯕꯩꯅꯦ
ꯅꯠꯇꯦ ꯌꯥꯎꯗꯕꯩ ꯅꯇꯦꯗ ꯅꯍꯥꯋꯥꯏꯅꯦ ꯍꯧꯖꯤꯛ ꯍꯧꯖꯤꯛ ꯑꯁꯦꯡꯕꯗꯤ ꯃꯣꯏꯁꯦ ꯖꯔꯃꯅꯤ ꯑꯗꯨꯗꯤ ꯑꯗꯨꯝ ꯄꯣꯛ ꯄꯣꯛꯆꯕꯅꯦꯕꯀꯣ ꯑꯗꯨꯒ ꯃꯥꯒꯤ ꯃꯃꯥ ꯃꯄꯥꯗꯨ ꯑꯥ ꯇꯔꯀꯤ ꯑꯣꯏꯕ
ꯎꯝ
ꯑꯗ ꯃꯥꯅ ꯄ꯭ꯂꯦꯗꯨ ꯐꯖꯔꯅꯤ ꯃꯌꯥꯝꯅ ꯁꯨꯝ ꯊꯥꯒꯠꯄꯒꯗꯣ ꯃꯥꯅ ꯄ꯭ꯂꯦ ꯐꯖꯗ꯭ꯔꯒ ꯃꯥꯁꯦ ꯀꯩꯅꯤ ꯃꯤ ꯃꯌꯥꯝꯅ ꯍꯥꯏꯗꯤ ꯐꯣꯔꯦꯟꯅꯔꯅꯤ ꯑꯗꯨꯅꯤ ꯑꯗꯥꯅꯤ ꯀꯥ ꯌꯥꯝ ꯇꯧꯕꯤꯌꯨ
ꯑꯣ ꯑꯩꯁꯨ ꯈꯜꯂꯤꯅꯦꯕ ꯃꯣꯏꯗꯣ ꯃꯥ ꯌꯥꯎꯗꯕꯅꯤꯗꯤ ꯍꯥꯏꯗꯦꯕ ꯀꯔꯃꯅ ꯑꯩꯈꯣꯏꯒꯤ ꯃꯌꯥꯡꯒꯤ ꯃꯣꯏ ꯂꯣꯟꯗ ꯀꯔꯃꯅ ꯂꯩꯗꯅꯀꯣ
ꯑꯗꯤ ꯑꯗꯨ ꯀꯔꯃ ꯗꯨꯗꯤ ꯃꯌꯥꯡꯒꯤ ꯂꯣꯟ ꯅꯠꯇꯦꯗ ꯑꯗꯨꯝ ꯀꯩꯅꯣ ꯏꯡꯂꯤꯁꯀꯤꯅꯦꯕ ꯀꯔꯃ ꯍꯥꯏ ꯏꯃꯥ
ꯃꯉꯣꯟ ꯇꯧꯈꯤꯕꯗꯣ ꯑꯗꯨꯏ ꯂꯥꯛꯏꯅꯤꯒꯥꯏ ꯑ ꯈꯪꯗꯦꯗ ꯃꯣꯏꯒꯤ ꯃꯤꯔꯝꯒꯤ ꯋꯥꯔꯤꯁꯦ
ꯅꯣꯡ ꯇꯥꯕ꯭ꯔꯣꯅꯦ
ꯅꯣꯡꯁꯦ ꯉꯁꯥꯏ ꯆꯥꯛꯆꯥ ꯃꯥꯡꯗ ꯈꯔ ꯈꯤꯛꯑꯝꯃꯦ ꯍꯧꯖꯤꯛ ꯃꯪꯉꯤ ꯈꯔ ꯈꯔ ꯈꯤꯛꯏ ꯌꯥꯝꯅ ꯇꯥꯕꯗꯤ ꯑꯣꯏꯗꯦ
ꯂꯥꯛꯇꯦ ꯈꯜꯂꯤ ꯀꯥꯟ ꯅꯣꯡ ꯑꯃꯨꯛ ꯇꯥ ꯇꯥꯊꯔꯛꯑꯗꯤ ꯑꯗꯨꯝ ꯕꯤꯠꯇꯤ ꯂꯩꯇꯦꯀꯣ ꯑꯗꯣ
ꯅꯨꯡꯉꯥꯏꯗꯨꯏꯅꯦ ꯃꯗꯨꯒꯤ ꯚꯥꯏꯞꯇꯣ
ꯎꯝ
ꯈꯪꯗꯦꯅꯦ ꯍꯧꯖꯤꯛꯁꯦ ꯎꯇꯤꯖꯨ ꯆꯥꯥꯁꯤꯜꯂꯝꯃꯤꯅ ꯇꯨꯝꯅꯤꯡꯉꯦꯅꯦ ꯂꯥꯛꯈ꯭ꯔꯕ
ꯈꯦꯆꯤꯗꯣ ꯀꯅꯥꯅ ꯍꯧꯔꯤꯅꯣ
ꯈꯦꯆꯤꯖꯦ ꯑꯥ ꯔꯨꯍꯤꯠꯅ ꯇꯧ ꯑꯦꯝꯗꯤꯅ ꯇꯧꯔꯛꯑꯦ
ꯎꯝ
ꯑꯗꯨꯒ ꯎꯇꯤꯅ ꯑꯩꯈꯣꯏ ꯁꯧꯒ꯭ꯔꯥꯛꯄꯝꯅ
ꯎꯝ ꯑꯗꯨ ꯋꯥꯡꯖꯝꯁꯨ ꯌꯥꯎꯋꯦ ꯋꯥꯡꯖꯝꯅ ꯀꯨꯀꯔ ꯄꯥꯊꯣꯛꯄꯗꯣ ꯃꯦꯟꯕ ꯃꯥꯅ ꯑꯩꯅ ꯍꯤꯞꯄ
ꯅꯪꯅ ꯀꯣꯟ ꯐꯦꯡꯕ
ꯎꯝ ꯑꯩ ꯐꯦꯡꯗꯦ ꯆꯥꯝꯕ ꯆꯥꯝꯕ ꯅꯠꯇꯦ ꯄꯥꯏꯕ
ꯑꯦ ꯅꯪꯅ ꯈ꯭ꯋꯥꯏ ꯅꯨꯡꯉꯥꯏꯅꯤ ꯑꯗꯨꯗꯤ
ꯎꯝ ꯑꯩꯅ ꯐꯣꯟꯗꯤ ꯇꯧꯔ ꯂꯩꯄ
ꯀꯦ ꯅꯪꯒꯤ ꯃꯤꯡ ꯌꯥꯎꯔꯤꯁꯤ ꯀꯩꯅꯣ
ꯍꯥꯥ
ꯅꯪꯒꯤ ꯃꯤ ꯌꯥꯎ ꯃꯥꯂꯔꯅ
ꯍꯅꯤ
꯭ꯔꯨꯨꯞꯇꯅꯤꯔ
ꯎꯝ ꯁꯛ ꯐꯖꯔꯨꯒꯤ ꯑꯣꯏꯅꯒ
ꯃꯥꯅꯦ ꯃꯥꯅꯦ
ꯎ ꯈꯣꯈꯣ
ꯅꯨꯡꯗꯥꯡꯒꯤꯅ ꯀꯔꯤ ꯍꯣꯠꯅꯗꯣꯏꯕ
ꯅꯨꯃꯤꯗꯥꯡꯒꯤꯁꯦ ꯈꯪꯗꯦ ꯊꯣꯛꯑ ꯊꯣꯛꯑꯕ ꯂꯥꯛꯑꯅꯤ ꯥꯡ ꯀꯁꯤ ꯆꯥꯛꯁꯨ ꯂꯦꯝꯃꯤ ꯈꯦꯁꯤꯁꯨ ꯂꯦꯝꯃꯤ ꯎꯇꯤꯁꯨ ꯂꯦꯝꯃꯤ
ꯎꯝ
ꯑꯗꯒꯤꯗꯤ
ꯛ ꯐꯥꯎꯕ꯭ꯔꯥ
ꯀꯣꯛ ꯌꯥꯎꯗꯦꯗ ꯊꯔꯣꯏ ꯈꯛꯇꯅꯤ ꯀꯣꯟꯅꯗꯦ ꯉꯍ ꯑꯌꯨꯛꯁꯨ ꯆꯥꯛ ꯄꯨꯡꯊꯟꯗꯦ ꯏꯔꯣꯝꯕꯗꯨ ꯈꯤꯇꯪ ꯇꯧꯏꯤ ꯑꯗꯩꯗꯤ ꯅꯨꯃꯤꯠ ꯌꯥꯥꯡꯗꯅ ꯊꯔꯣꯏꯗꯨ ꯌꯥꯝꯗꯕꯅꯤꯅ ꯑꯗꯨꯝ ꯄꯨꯛ ꯊꯟꯅ ꯊꯨꯟꯅ ꯆꯥꯁꯟꯈ꯭ꯔꯦ
ꯅꯥꯏ ꯅꯣꯏ ꯇꯧꯔꯤꯣꯏꯗꯣ ꯌꯥꯝ ꯌꯥꯝꯃꯤ ꯅꯣꯏ ꯃꯤ ꯌꯥꯝ ꯌꯥꯝꯃꯟꯕꯩꯅꯤ
ꯎꯝ ꯕꯣꯔꯗꯔꯗꯨꯁꯨ ꯃꯌꯨꯝ ꯆꯠꯈ꯭ꯔꯦ ꯑꯌꯨꯛ ꯅꯣꯡꯉꯥꯜꯂꯛꯄꯒ
ꯕꯖꯔ
ꯎꯝ ꯕꯣꯔꯗꯔ ꯕꯣꯔꯗꯔ ꯈꯪꯗ꯭ꯔꯣ ꯕꯣꯔꯗꯔ ꯃꯟꯗꯛꯀꯤꯅꯤ ꯕꯣꯔꯗꯔ
ꯑꯣꯀꯦ ꯃꯥꯛ
ꯏꯁꯄꯦꯛ ꯋꯥꯂꯥ ꯑꯥ ꯃꯌꯨꯝ ꯆꯠꯈ꯭ꯔꯦꯗ ꯅꯣꯡꯉꯥꯂ ꯃꯥ ꯕ꯭ꯔꯁꯀ ꯇꯧꯗꯕꯤꯗꯤ ꯑꯗꯨꯝ ꯆꯠꯈ꯭ꯔꯦꯕ
ꯃꯥꯏ ꯆꯁꯤꯔꯤꯦ
ꯃꯣꯏ ꯈꯠꯅ ꯆꯩꯅꯕ ꯌꯥꯎ ꯃꯥꯜꯂꯦ ꯑꯗꯨꯒꯤ
ꯑꯣ
ꯌꯧꯅ ꯌꯧꯒꯤ ꯋꯥꯔꯤ ꯑꯗꯨꯒꯤ ꯌꯧꯒꯤ
ꯑꯣꯀꯦ ꯑꯣ ꯑꯩ ꯑꯃꯨ ꯄꯤ ꯇꯧ ꯀꯦꯁꯦ ꯇꯃꯒꯦ
ꯑꯥ
ꯎꯝ
ꯍꯣꯏ ꯍꯣꯏ ꯍꯣꯏ
ꯇꯥꯎ ꯇꯥꯎ
ꯑ ꯀꯩꯩꯅꯣ